ꯍꯜꯂꯣ
ꯑꯣ ꯇꯥꯔꯕꯔꯣ ꯕ꯭ꯔꯣ
ꯇꯥꯏ ꯀꯩꯗꯧꯔꯤꯅꯣ
ꯑꯣ ꯑꯍꯝ ꯎꯝ ꯆꯥꯛ ꯆꯥꯛ ꯆꯥꯊꯣꯛꯑꯒ ꯂꯩꯔꯝꯕꯅ‌ꯦ ꯁꯨꯝ
ꯑꯣ ꯇꯨꯝꯗ꯭ꯔꯤ
ꯑꯥꯎ ꯇꯨꯝꯗ꯭ꯔꯤ
ꯑꯥ ꯀꯩ ꯃꯊꯦꯜ ꯆꯥꯔꯨꯒꯦ ꯆꯥꯔꯦꯗ ꯍꯣꯏ
ꯑꯣ
ꯀꯩ ꯃꯊꯦꯟ ꯆꯥꯔꯨꯔꯦ ꯉꯁꯤꯗꯤ
ꯃꯥꯏꯔꯦꯟ ꯊꯣꯡꯕ ꯆꯥꯔꯦ ꯕ꯭ꯔꯣ ꯍꯣꯏꯗꯤ
ꯑꯩꯗꯤ ꯆꯝꯐꯨꯠ ꯉꯥꯛꯇ ꯉꯥꯏꯔꯦ ꯆꯝꯐꯨꯠꯇꯒꯤ ꯍꯦꯟꯗꯣꯛꯇ꯭ꯔꯦꯗ ꯍꯟꯗꯛꯀꯥꯟꯁꯤꯗꯤ ꯃꯇꯝꯅ ꯄꯨꯁꯤꯜꯂꯥꯕꯖꯔꯥ ꯈꯪꯗ꯭ꯔꯦꯅꯦ
ꯆꯝꯐꯨꯠꯇꯨ ꯍꯥꯎꯕꯅꯤ
ꯃꯥꯏꯔꯦꯟꯁꯦ ꯇꯥꯗꯕ ꯀꯨꯏꯔꯦꯗ ꯉꯁꯤꯉꯛꯇ ꯇꯥꯏ ꯏꯅꯧꯅꯧꯕꯒꯨꯝ ꯇꯧꯋꯤꯗ
ꯃꯥꯏꯔꯦꯟꯁꯦ ꯍꯥꯎꯇꯦꯗ ꯊꯥꯏꯅꯒꯤ ꯑ ꯑ ꯐ꯭ꯔꯦꯁ ꯅꯠꯇꯦꯕ ꯊꯥꯏꯅꯒꯤ ꯑꯣꯏꯔꯝꯃꯅꯤꯕ ꯑꯗꯨ ꯍꯥꯎꯇ‌ꯦꯗ
ꯑꯣ ꯑꯀꯪꯕꯁ‌ꯦ ꯍꯥꯗꯣꯏꯔꯥ
ꯑꯥꯎ ꯌꯦꯂꯣ ꯀꯂꯔꯗꯣ
ꯅꯩꯔꯦꯍꯦ ꯅꯪꯅ
ꯗꯨ ꯍꯥꯎꯇ‌ꯦ ꯍꯥꯏ
ꯉꯁꯤ ꯉꯥꯛꯇ ꯇꯥꯔꯣꯏ ꯏꯅꯧ ꯅꯧꯕ ꯏꯟꯁꯥꯡ ꯑꯣꯏꯔ ꯃꯥꯜꯂꯦ ꯍꯥꯏꯅ ꯈꯜꯂꯨꯕꯅꯦꯕ
ꯑꯥ ꯍꯣꯔꯦꯟ ꯋꯥꯔꯜ ꯀꯞ ꯌꯦꯡꯒꯗ꯭ꯔꯣ
ꯋꯥꯔꯠ ꯀꯞ ꯄꯨꯡ ꯀꯌꯥꯗ ꯂꯩꯒꯦ ꯉꯁꯤꯒꯤꯗꯤ ꯌꯦꯡꯍꯧꯗ꯭ꯔ‌ꯦꯅꯦ ꯑꯩ
ꯑꯩꯁꯨ ꯇꯥꯏꯃꯤꯡꯗꯤ ꯑ ꯈꯪꯍꯧꯗ꯭ꯔꯦ ꯑꯗꯣ ꯑ ꯃ‌ꯦꯁ ꯂꯩꯗꯤ ꯂꯩ ꯍꯥꯏ
ꯑ ꯊꯥꯔꯇꯤ ꯇꯨ ꯔꯥꯎꯟꯗ ꯂꯣꯏꯈ꯭ꯔꯕ
ꯊꯥꯔꯇꯤ ꯇꯨ ꯂ‌ꯣꯏ ꯂ‌ꯣꯏ ꯂꯣꯏꯗ꯭ꯔꯤꯕ ꯃꯥꯜꯂꯦ
ꯑꯥ ꯉꯁꯤ ꯀꯅꯥ ꯀꯅꯥ ꯂꯩꯌꯦ ꯍꯥꯏꯕ꯭ꯔꯥ
ꯑ ꯌꯦꯡꯗꯦ ꯑꯩ ꯌꯦꯡꯗꯦ ꯑꯗꯣ ꯉꯁꯤꯁꯨ ꯂꯩꯗꯤ ꯂꯩ ꯍꯥꯏ ꯑꯩ ꯌꯦꯡꯗ꯭ꯔꯦꯕ
ꯗꯤ ꯂꯩꯔꯝꯃꯅꯤ ꯍꯟꯗꯛꯁꯦ ꯑꯌꯨꯛ ꯑꯌꯨꯛꯇ ꯂꯣꯏꯅꯃꯛ ꯊꯣꯛꯅꯕꯒꯨꯝ ꯇꯧꯋꯤꯅꯦ ꯇꯥꯏꯃꯤꯡꯁꯦ
ꯑ ꯍꯟꯗꯛꯇꯤ ꯇꯥꯏꯃꯤꯡ ꯂꯣꯏꯅ ꯃꯥꯟꯅꯈ꯭ꯔꯦ ꯍꯣꯏ
ꯅꯍꯥꯟꯗꯤ ꯈꯤꯇꯪ ꯅꯨꯡꯗꯥꯡꯗꯤ ꯈꯤꯇꯪ ꯉꯟꯒꯟꯕꯒꯨꯝ ꯇꯧꯕꯅꯦꯕ
ꯑꯥ ꯑꯥ
ꯑꯗ ꯅꯥꯏꯟ ꯊꯥꯔꯇꯤ ꯇꯦꯟ ꯇꯦꯟ ꯊꯥꯔꯇꯤꯗꯨꯋꯥꯏꯗꯗꯤ ꯈꯤꯇꯪ ꯉꯜꯂꯒ ꯊꯕꯛ ꯆꯠꯄ ꯍꯜꯂꯛꯁꯨ ꯌꯦꯡꯕ ꯅꯨꯡꯉꯥꯏꯅꯦꯕ ꯍꯟꯗꯛ ꯁꯤꯗꯤ ꯀꯗꯥꯏꯗꯒꯤ ꯕꯥꯔꯣꯅꯦ ꯑꯗꯨꯅꯤ ꯄꯨꯡ ꯑꯃ ꯑꯅꯤ ꯑꯣꯏꯔꯗꯤ ꯑꯁ ꯅꯤꯇꯤ ꯄꯣꯊꯥꯗꯅ ꯌꯦꯡꯉꯀꯥꯟꯁꯤꯗ ꯊꯕꯛ ꯆꯠꯄ ꯅꯪꯗ꯭ꯔꯤꯅ‌ꯦ ꯊꯕꯛ ꯆꯠꯂꯒꯥꯟ ꯊꯕꯛ ꯃꯐꯝꯗ ꯎꯏꯕꯅ ꯂꯣꯏꯔꯦ
ꯍ ꯇꯥꯏꯃꯤꯡ ꯆꯥꯥꯟꯅꯥ ꯗꯦꯕ
ꯇꯥꯏꯃꯤꯡ ꯆꯤꯟꯅꯗ‌ꯦ ꯂꯧꯒ ꯁꯨꯔꯝꯃꯗꯤ ꯂꯣꯏ ꯄꯣꯠꯅꯤ ꯇꯧꯔꯤꯁꯤ
ꯌꯦꯡꯅꯤꯡꯉꯁꯨ ꯐꯪꯉꯔꯣꯏ ꯂꯧꯁꯨ
ꯐꯪꯉꯔ‌ꯣꯏ ꯅꯥꯄꯤ ꯂꯧꯊꯣꯛꯄ ꯆꯠꯂꯣ ꯍꯥꯏꯔ ꯅꯥꯄꯤꯗ ꯀꯣꯜꯂ ꯇꯨꯝꯕꯒꯤ ꯆꯥꯡ ꯂꯩꯌ‌ꯦꯅꯤ
ꯑꯥ ꯊꯕꯛ ꯑꯣꯏꯊꯣꯛꯑꯔꯣꯏꯕ
ꯎꯝ ꯊꯕꯛꯇꯣ ꯄꯨꯔꯥ ꯎꯇꯥ ꯆꯠꯂꯅꯤ ꯀꯔꯤ ꯈꯥꯔ꯭ꯜ ꯀꯞ ꯌꯦꯡ ꯆꯠꯂ ꯀꯥꯟ ꯐꯃꯨꯡ ꯒꯁꯦ ꯅꯍꯥꯟ ꯍꯥꯞ ꯇꯥꯃꯒꯨꯝ ꯀꯟꯇꯤꯅ꯭ꯌꯨ ꯁꯡꯅꯃꯤꯕ ꯐꯃꯨꯡ ꯑꯁꯤ ꯀꯥꯎꯊꯣꯛꯈꯦꯅꯤ ꯇꯤꯚꯕꯤ ꯍꯣꯜꯗ ꯑꯗꯨꯝ ꯐꯃꯨꯡ ꯐꯃꯨꯡ ꯑꯣꯜ ꯂꯩꯔꯝꯃꯤ
ꯑꯥ ꯍꯥꯟꯅꯗꯤ ꯑꯗꯨꯝ ꯌꯦꯡꯕ꯭ꯔꯣ
ꯌꯦꯡꯉꯤ ꯍꯞꯇꯥ ꯑꯃꯒꯨꯝ ꯀꯟꯇꯤꯅꯌꯨꯁꯤꯅ ꯑꯗꯨꯗ ꯋꯥꯃꯟꯕꯗꯨꯗ ꯍꯟꯗꯛ ꯌꯦꯡꯗ꯭ꯔꯕ ꯊꯕꯛꯁꯨ ꯉꯥꯏꯍꯥꯛ ꯉꯥꯏꯍꯥꯛ ꯆꯠꯂꯨꯕꯗ
ꯎꯝ ꯍꯣꯏ ꯊꯕꯛ ꯆꯤꯜꯂꯗꯤ ꯑꯃꯨꯛ ꯌꯦꯡꯕꯁꯨ ꯁꯪꯗꯝꯅꯤ
ꯌꯥꯗ꯭ꯔꯦ ꯌꯥꯗ꯭ꯔꯦ ꯋꯥꯔꯜꯗ ꯀꯞ ꯌꯦꯡꯗꯅ ꯅꯨꯄꯤꯁꯨ ꯑꯃ ꯀꯥꯏꯅꯈ꯭ꯔꯤꯅꯤ
ꯑꯣ
ꯌꯥꯗ꯭ꯔꯤ ꯐꯣꯟ ꯄꯥꯏ ꯈꯜꯂꯨꯗꯕꯗ ꯑꯔꯦꯝꯕꯗꯥ ꯋꯥꯖꯥꯎ ꯊꯣꯛꯅꯔꯗꯨꯅ
ꯅꯪꯉꯥꯏꯇꯦꯍꯦ
ꯅꯨꯡꯉꯥꯏꯗꯦ ꯃꯤꯒꯤꯗꯤ ꯄ꯭ꯔꯣꯐꯤꯠꯅꯤ ꯑꯦ ꯃꯤꯒꯤꯗꯤ ꯄ꯭ꯔꯣꯐꯤꯠꯅꯤ ꯋꯥꯔ꯭ꯜ ꯀꯞ ꯌꯦꯡꯅꯤ ꯑꯩꯈꯣꯏꯗꯤ ꯂꯣꯁ ꯑꯣꯏꯅꯤ
ꯑꯥ
ꯄꯨꯟꯁꯤꯗ ꯈꯪꯍꯧꯗꯕ ꯊꯧꯗꯣꯛꯈꯛ ꯈꯪꯍꯜꯂꯒꯦꯅ ꯇꯧꯔꯤꯁꯤ ꯋꯥꯔꯜ ꯀꯞꯁꯤ ꯃꯥꯡꯉꯦ
ꯉꯥꯏꯍꯥꯛ ꯁꯥꯎꯅꯕ ꯑꯣꯏꯔꯝꯃꯅꯤꯗ ꯑꯗꯨꯝ ꯎꯝ
ꯐꯣꯟ ꯄꯥꯏꯈꯠꯇꯕꯒꯤ ꯆꯥꯡꯗꯣ ꯑꯗꯨꯝ ꯃꯦꯁꯤꯅꯤ ꯔꯣꯅꯥꯜꯗꯣꯅꯤ ꯀꯥꯟꯅ ꯏꯟꯀ꯭ꯔꯦꯁ ꯑꯞ ꯗꯦꯇꯤꯡ ꯇꯧꯅꯔꯒꯦ ꯍꯨꯟꯅꯔꯤꯉꯩꯁꯤꯗ ꯑꯗꯨꯗ ꯀꯣꯜ ꯃꯆꯥ ꯂꯥꯛ ꯇꯦꯇ ꯇꯧꯔ ꯅꯝꯈꯠꯈꯤꯕ ꯑꯉꯥꯡꯕꯗꯨ
ꯔꯣꯅꯥꯜꯗꯣ ꯑꯣꯏꯅ ꯀꯣꯏꯒ꯭ꯔꯣ
ꯌꯥꯗ꯭ꯔꯤ
ꯑ ꯃꯣꯏ ꯑꯗꯨꯝ ꯈꯟꯅꯕ ꯍꯧꯕꯅꯦꯕ ꯅꯨꯄꯤꯗꯣ ꯑꯗꯨꯝ ꯑꯥ ꯄꯥꯝꯗꯕꯗꯣ ꯇꯧ ꯌꯥꯗꯦꯕ
ꯎꯝ ꯎꯝ ꯅꯪꯗꯤ ꯅꯨꯄꯤ ꯀꯌꯥꯃꯨꯛ ꯀꯣꯏꯕ꯭ꯔꯣ
ꯑꯥ ꯅꯨꯄꯤ ꯀꯣꯏꯗꯦꯗ ꯑꯩꯗꯤ ꯍꯥꯟꯅ ꯍꯥꯟꯅꯗꯒꯤꯁꯨ ꯑꯗꯨꯝ
ꯑꯁ ꯑꯁ ꯂꯣꯏꯔꯦꯍꯦ ꯅꯪ ꯅꯨꯄꯤ ꯀꯣꯏꯗꯕꯁꯤꯗꯤ ꯃꯥꯡꯉꯦꯍꯦ ꯏꯁꯣꯔꯅ ꯅꯨꯄꯤ ꯑꯩꯉꯣꯟꯗ ꯃꯉꯥꯎꯔꯨꯔꯣ ꯍꯥꯏꯅ ꯏꯁꯣꯔꯅ ꯂꯨꯅ ꯅꯥꯟꯅ ꯁꯦꯝꯂꯛꯄꯗꯨꯅ ꯅꯪ ꯉꯥꯎꯖꯗꯕꯁꯤ ꯀꯔ ꯃꯥꯡꯉꯤꯍꯦ
ꯑꯁ ꯍꯟꯗꯛ ꯍꯧꯖꯤꯛ ꯍꯧꯖꯤꯛ ꯀꯣꯏꯗ꯭ꯔꯁꯨ ꯍꯌꯦꯡꯋꯥꯏꯗꯤ ꯀꯣꯏꯒꯅꯤꯗ ꯍꯧꯖꯤꯛ ꯑ ꯁꯪꯗꯕ ꯍꯣꯏ ꯍꯧꯖꯤꯛ
ꯌꯥꯏ ꯌꯥꯏ ꯑꯗꯨꯁꯨ
ꯅꯪꯗꯤ ꯃꯌꯥꯝ ꯀꯣꯏꯈ꯭ꯔ ꯃꯥꯜꯂꯤꯅꯦ
ꯑꯁ ꯊꯥꯏꯅꯥ ꯏꯄꯨ ꯏꯄꯥ ꯏꯄꯨꯁꯤꯡꯅ ꯍꯥꯏꯔꯝꯕ ꯅꯨꯄꯥꯗꯤ ꯆꯥꯝꯃꯒꯤ ꯃꯄꯨꯅꯤ ꯅꯨꯄꯥꯗꯤ ꯇꯔꯥꯒꯤ ꯄꯨꯅꯤ ꯍꯥꯏꯔꯝꯕꯗꯣ ꯑꯗꯨ ꯐꯨꯜꯐꯤꯜ ꯇꯧꯗ꯭ꯔꯗꯤ ꯌꯥꯗꯦ ꯍꯥꯏꯅ ꯃꯨꯛꯈꯥꯏꯅꯔꯤꯅꯤ ꯇꯧꯔꯤꯁꯤ
ꯍꯣꯏ ꯍꯣꯏ ꯇꯧꯒꯗꯕꯅꯤꯗ
ꯑꯃ ꯑꯅꯤꯅ ꯀꯣꯟꯅ ꯄꯣꯠ ꯅꯠꯇꯦꯕ
ꯎꯝ ꯑꯗꯨꯝ ꯍꯧꯖꯤꯛꯇꯤ ꯌꯥꯏꯗ ꯍꯌꯦꯡꯋꯥꯏ ꯂꯨꯍꯣꯡꯉꯝꯗꯥꯏꯗ ꯑꯃꯈꯛ ꯐꯖꯅ ꯂꯣꯏꯌꯦꯒꯄꯣ ꯍꯧꯖꯤꯛ ꯑꯣꯏꯣꯏꯅꯤꯡꯕ ꯀꯣꯏꯔꯣꯏ ꯌꯥꯏ
ꯁꯦꯂꯦꯛꯁꯟꯗꯤ ꯑꯗꯨꯝ ꯇꯧꯕ ꯌꯥꯏꯑꯕ ꯍꯥꯏꯗꯤ ꯐꯥꯏꯅꯦꯜ ꯔꯥꯎꯟ ꯂꯥꯛꯄ ꯀꯥꯟꯁꯤꯗ ꯑꯃꯥꯡ ꯉꯥꯛꯇ ꯈꯟꯅꯗꯕꯅꯤꯅ ꯐꯖꯅ ꯈꯟꯗꯣꯛꯇ꯭ꯔꯗꯤ ꯌꯥꯔꯣꯏꯕ
ꯎꯝ ꯑꯗꯨꯝ ꯑꯦꯛꯁꯄꯤꯔꯤꯌꯦꯟꯁ ꯂꯩꯒꯗꯕꯅꯤꯗ ꯅꯨꯄꯥꯗꯤ ꯅꯨꯄꯤꯕꯨꯗꯤ ꯈꯪꯗ꯭ꯔꯦꯀꯣ
ꯑꯗꯨꯅꯤ ꯑꯦꯁ ꯅꯨꯄꯤꯉꯣꯟꯗꯁꯨ ꯑꯦꯛꯁꯄꯤꯔꯤꯌꯦꯟꯁ ꯌꯥꯎꯗ꯭ꯔꯗꯤ ꯌꯥꯗꯤꯦ ꯍ
ꯑꯥꯎ
ꯀꯅꯥ ꯈꯪ ꯑꯁ ꯅꯨꯄꯤ ꯈꯣꯏꯁꯨꯦ ꯀꯣꯛ ꯁꯥꯟꯅꯕ ꯌꯥꯝꯃꯤꯍ ꯍꯥꯏꯕꯗꯤ ꯑꯁꯤꯅ ꯁꯤꯅꯤ ꯁꯤꯅ ꯁꯤꯅꯤ ꯋꯥꯍꯩ ꯑꯃꯇꯛ ꯉꯥꯡꯖꯔꯨꯕꯗ ꯑꯁ ꯐ꯭ꯌꯨꯆꯔꯒ ꯌꯥꯝ ꯏꯁꯇꯗꯤ ꯇꯧꯕꯒꯤ ꯆꯥꯡꯗꯣ ꯃꯣꯏꯁꯨ ꯇꯧꯈꯂꯤꯀꯣ ꯀꯣꯛꯗ ꯌꯥꯝ ꯂꯩꯈꯠꯄ ꯌꯥꯝ ꯋꯥꯕꯅꯪ ꯇꯧꯕꯅꯦꯕ ꯌꯥꯎꯕꯅꯦꯕ
ꯑꯥ ꯑꯃꯥ ꯅꯨꯄꯥꯗꯣ ꯄꯩꯁꯥ ꯄꯥꯏꯗ꯭ꯔꯗꯤꯀꯣ ꯃꯣꯏꯁꯨ ꯏꯟꯇꯔꯦꯁ ꯂꯩꯇ
ꯑꯗꯨꯅꯤ ꯁꯨꯒꯔ ꯗꯦꯗꯤꯗꯨ ꯀꯟꯅ ꯊꯤꯅꯕꯒꯤ ꯆꯥꯡꯗꯣ ꯑ ꯁꯨꯒꯔꯗꯦꯗꯤ ꯀꯟꯅ ꯊꯤꯕ ꯆꯥꯡꯗꯣ ꯋꯥꯡꯈꯠꯂꯛꯏꯅꯦ
ꯑꯗꯨꯅꯦ ꯍꯧꯖꯧꯒꯤꯛꯀꯥꯟꯟꯗꯤ ꯁꯦꯟꯅꯤꯅ
ꯎꯝ ꯃꯔ ꯃꯔꯣꯡꯗ ꯍꯥꯏꯗꯤ ꯍꯟꯗꯛꯀꯥꯟ ꯖꯤꯄꯦ ꯅꯨꯡꯄꯦ ꯑꯗꯨ ꯑꯗꯥ ꯊꯣꯛꯄꯁꯦ ꯑꯃꯔꯣꯝꯗꯗꯤ ꯌꯥꯝ ꯅꯨꯡꯉꯥꯏ ꯍꯥꯏꯕꯗꯤ ꯀꯩ ꯍꯥꯏꯅ ꯄꯥꯔꯁꯇ ꯌꯥꯝ ꯌꯥꯝ ꯆꯥꯎꯅ ꯄꯨꯔꯗꯤ ꯑꯁ ꯅꯨꯄꯤꯈꯩꯁꯤꯦ ꯀꯦꯜꯂꯛꯄ ꯆꯥꯡꯅ ꯑꯗꯨꯝ ꯄꯥꯞꯁꯦ ꯍꯦꯟꯒꯠ ꯇꯧꯕ ꯆꯥꯡ ꯂꯩꯕ ꯑꯗꯨꯒꯤ ꯃꯨꯠꯊꯠꯄꯗꯨ ꯁꯤꯁꯇꯦꯝꯗꯨ ꯎꯝ ꯎ ꯃꯥꯡꯉꯦ ꯃꯥꯡꯉꯦ ꯍꯟꯗꯛꯀꯤ ꯋꯥꯜ ꯀꯥꯞꯁꯤꯗꯤ
ꯑꯥ ꯋꯥꯔꯜꯗ ꯀꯞꯁꯦ ꯑꯗꯨꯝ ꯅꯨꯄꯥꯗꯤ ꯑꯌꯥꯝꯕ ꯌꯦꯡꯉꯤꯗꯅ ꯑꯗꯨꯒꯤ
ꯑꯥ ꯑꯁ ꯅꯨꯄꯥꯗꯒꯤ ꯅꯨꯄꯤꯅ ꯍꯦꯟꯕ ꯂꯩꯌꯦꯅꯦ
ꯑꯍꯨꯝ ꯍꯨꯝ
ꯅꯨꯄꯤꯒꯤ ꯋꯥꯔꯜ ꯀꯞꯁꯨ ꯅꯨꯄꯥꯒꯤ ꯋꯥꯔꯜ ꯀꯞꯀꯤ ꯆꯥꯡꯗ ꯆꯥꯎꯕ ꯀꯩꯅꯣ ꯏꯚꯦꯟ ꯑꯃ ꯊꯣꯛꯂꯝꯕꯗꯤ ꯐꯥꯒꯗꯧꯕ ꯅꯨꯄꯤ ꯃꯈꯩꯗꯨ ꯅꯨꯄꯥ ꯃꯉꯣꯟꯗ ꯉꯥꯎꯔꯨꯔꯒ ꯁꯥꯟꯅꯕꯗ ꯉꯥꯎꯕ ꯅꯠꯇꯦ ꯅꯠꯇꯦꯕ ꯅꯨꯄꯥ ꯈꯛꯇꯪ ꯐꯖꯕ ꯐꯤꯒꯔ ꯈꯔ ꯐꯖꯕ ꯌꯦꯡꯂꯨꯔꯒ ꯉꯥꯎꯖꯔꯒ ꯌꯥꯝ ꯁꯄꯣꯔꯠ ꯇꯧꯔꯝꯕ ꯋꯥꯅꯦꯕ
ꯑꯗꯨꯅꯦ
ꯑꯩꯈꯣꯏ ꯅꯨꯄꯥꯈꯣꯏꯁꯦ ꯅꯨꯄꯤꯒꯤ ꯀꯔꯤ ꯍꯥꯏꯁꯦ ꯐꯨꯠꯕꯣꯜ ꯃꯦꯠꯆꯀꯨꯝꯕ ꯌꯥꯝ ꯆꯥꯎꯅ ꯏꯚꯦꯟ ꯑꯃ ꯊꯣꯛꯂꯝꯂꯗꯤ ꯑꯩꯈꯣꯏꯁꯤ ꯌꯥꯝ ꯑꯩꯁ ꯁꯤ ꯅꯨꯄꯤꯗꯤ ꯍꯥꯏꯅꯣꯏ ꯃꯅꯨꯡꯗꯒ ꯃꯨꯛꯈꯥꯏꯔꯒ ꯐꯝꯅ ꯐꯜꯂ ꯐꯝꯂꯝꯕ ꯌꯥꯕꯅꯦꯕ ꯌꯦꯡꯉꯗꯪ ꯌꯦꯡꯅꯤꯡꯉꯥꯏꯁꯨ ꯂꯩꯇꯔꯦꯗ
ꯎꯝ ꯃꯣꯏ ꯐꯨꯠꯕꯣꯜ ꯁꯥꯟꯅꯕꯁꯨ ꯍꯩꯇꯦ ꯀꯃꯥꯏꯅ ꯁꯥꯟꯅꯒꯦꯁꯨ ꯈꯪꯗ꯭ꯔꯒ ꯑꯗꯨꯝ ꯐꯛꯌꯦꯡꯗ ꯌꯦꯡꯕꯗꯨ
ꯑꯗꯨꯗꯅꯤꯅꯦ ꯁꯤ ꯅꯨꯄꯥ ꯈꯤꯇ ꯐꯤꯒꯔ ꯀꯔꯤ ꯍꯥꯏꯁꯤꯔꯥ ꯃꯣꯏꯒꯤ ꯕꯣꯗꯤ ꯏꯁꯇ꯭ꯔꯛꯆꯔꯗꯣ ꯐꯖꯩ ꯋꯥꯡꯉꯤ ꯍꯥꯏ ꯑꯦ ꯀ꯭ꯌꯨꯠ ꯑꯣꯏꯌꯦ ꯀꯥꯏꯅꯀꯣ ꯑꯁ ꯑꯗꯨ ꯉꯥꯛꯇ ꯉꯥꯏꯔꯦꯗ
ꯍꯨꯝ ꯍꯨꯝ ꯃꯣꯏꯒꯤ ꯁꯨ ꯐꯨꯠ ꯋꯥꯔꯜ ꯒꯨꯝꯕ ꯍꯧꯔꯗꯤ ꯅꯨꯄꯥꯁꯨ ꯌꯦꯡꯒꯅꯤ ꯑꯗꯣ
ꯑꯦꯁ ꯅꯨꯄꯥ ꯀꯅꯥꯒꯨꯝꯕ ꯈꯔꯗꯤ ꯑꯩ ꯆꯥꯛ ꯐꯥꯎ ꯆꯥꯔꯝ ꯂꯣꯏꯅꯦ ꯆꯥꯔꯥ ꯍꯦꯟꯕ ꯃꯤ ꯌꯥꯎꯔꯛꯀꯅꯤꯅꯦ ꯅꯨ ꯄꯤꯒꯤ ꯋꯨꯃꯦꯟ ꯋꯥꯔꯜ ꯀꯞ ꯐꯨꯠꯕꯣꯜ ꯋꯥꯔꯜ ꯀꯞ ꯌꯦꯡꯕꯗ ꯃꯤ ꯑꯃ ꯑꯅꯤ ꯑꯍꯨꯝꯗꯤ ꯁꯤꯕ ꯆꯥꯡ ꯂꯩꯅꯤ
ꯍꯣꯏ ꯑꯗꯨꯅꯤ
ꯆꯥꯡꯗꯣ
ꯑꯥ ꯃꯣꯏ ꯊꯋꯥꯏ ꯌꯥꯎꯅ ꯌꯦꯡꯉꯤꯖꯥꯠꯅꯤ
ꯑꯥ ꯃꯤ ꯃꯈꯩꯗ ꯀꯣꯔꯦꯟ ꯗ꯭ꯔꯃꯥ ꯌꯦꯡꯕꯗ ꯐꯥꯎ ꯄꯤ ꯇꯥꯔꯒ ꯀꯩꯅ ꯁꯨꯋꯏꯁꯥꯏꯠ ꯇꯧꯕ ꯌꯥꯎꯅꯔꯦ ꯍꯥꯏ ꯁꯤꯗꯤ
ꯍꯣꯏ ꯃꯤ ꯃꯃꯥꯏ ꯎꯝ ꯃꯥꯏ ꯑ ꯃꯣꯏꯃꯝꯕ ꯑꯗꯨꯝ ꯀꯣꯔꯦꯟ ꯗ꯭ꯔꯃꯥ ꯑꯣꯏꯔꯁꯨ ꯐꯨꯠꯕꯣꯜ ꯑꯣꯏꯔꯁꯨ ꯃꯤ ꯃꯤꯒꯤ ꯑꯄꯥꯝꯕ ꯂꯩ ꯏꯂ ꯏꯕꯖꯥꯅ
ꯑꯗꯨꯅꯤ ꯏꯟꯇꯔꯦꯁꯇ
ꯎꯝ ꯎ ꯑꯣꯗꯤ ꯀꯔꯝ ꯀꯥꯟꯅ ꯅꯨꯡ ꯁꯤꯗꯣꯏꯅꯣ
ꯑꯁ ꯑꯁꯤꯁꯦ ꯁꯤ ꯈꯟꯕꯗꯅꯤ ꯀꯣꯛ ꯁꯥꯒꯠꯂꯤꯁ ꯃꯄꯜ ꯃꯔꯥꯡ ꯈꯪꯅ ꯍꯨꯃꯥꯡ ꯊꯣꯛꯏꯅꯤ
ꯅꯍꯥꯟ ꯈꯣꯏꯅꯔꯤꯉꯥꯏꯗ ꯑꯁ ꯆꯦꯜꯂꯁꯦꯒ ꯍꯥꯏꯔꯛꯇ꯭ꯔꯣ ꯅ
ꯑꯁ ꯋꯥꯍꯩꯕꯗꯤ ꯂꯤꯁꯤꯡ ꯑꯃ ꯍꯦꯟꯈ꯭ꯔꯦꯅꯤ ꯍꯥꯏꯔꯨꯕ ꯑꯦꯛꯁꯟꯗ ꯁꯨꯛ ꯊꯣꯛ ꯊꯣꯛꯇꯕ ꯋꯥꯅꯤꯅ ꯇꯧꯔꯤꯁꯦ
ꯅꯪꯅ ꯔꯦꯗꯤ ꯑꯣꯏꯗꯕꯒꯤꯔꯥ ꯅꯠꯇ꯭ꯔ ꯃꯥꯅ ꯉ ꯑꯥ
ꯊꯕꯛꯁꯤ ꯎꯇꯥ ꯉꯥꯛꯇ ꯊꯣꯛꯂꯛꯄ ꯑꯩꯅ ꯔꯦꯗꯤ ꯑꯣꯏꯔꯝꯕ ꯃꯤꯗꯣ ꯃꯥꯅ ꯔꯦꯗꯤ ꯑꯣꯏꯔꯝꯗꯕ ꯃꯥꯅ ꯔꯦꯗꯤ ꯑꯣꯏꯔꯝꯕꯗꯣ ꯑꯩꯅ ꯑꯣꯏꯗꯕ ꯑ ꯄꯨꯟꯁꯤꯗ ꯃꯥꯁꯨꯦ ꯁꯤꯡꯒꯜꯗ ꯂꯩꯌꯣ ꯑꯩꯁꯨ ꯁꯤꯡꯒꯜꯗ ꯂꯩꯒꯦ ꯍꯥꯏ ꯃꯨꯛꯅꯕꯒꯤ ꯆꯥꯡꯅ ꯂꯥꯛꯏꯅꯤ ꯇꯥꯏꯃꯤꯡꯗꯣ ꯏꯆꯥ ꯆꯥꯟꯅꯗꯕ ꯍꯥꯏꯇꯥꯔꯦ
ꯍꯣꯏ ꯍꯣꯏ ꯑꯗꯨꯅ ꯇꯛꯄꯗꯤ ꯀꯔ ꯀꯤ ꯈꯔ ꯂꯩꯈꯣ ꯍꯥꯏꯕꯅꯤꯅꯦ
ꯎꯝ
ꯑꯗꯨꯖꯅ ꯁꯤ ꯇꯤꯍꯧ ꯐꯖꯅ ꯇꯤꯍꯧꯔꯣꯏ ꯍꯟꯗꯛ
ꯅꯪꯗꯤ ꯊꯤ
ꯑꯗꯣ ꯑꯩꯗꯤ ꯋꯥꯠꯂꯤꯗ ꯍꯧꯖꯤꯛ ꯑꯃꯨꯐꯥꯎ ꯀꯣꯏꯗ꯭ꯔꯤꯕꯅꯤꯣ
ꯅꯧꯋꯤ ꯍꯥꯏꯕ꯭ꯔꯥ ꯅꯠꯇ꯭ꯔꯒ ꯀꯔꯝꯕꯅ ꯑ ꯆꯍꯤꯕꯨ ꯀꯌꯥꯃꯨꯛ ꯁꯨꯒꯠꯄꯦ
ꯆꯍꯤ ꯇ꯭ꯋꯦꯟꯇꯤ ꯐꯣꯔ ꯀꯣ
ꯑꯥ
ꯑꯗꯨ ꯀꯔ ꯑꯉꯥꯡ ꯑꯣꯏꯔꯤꯗꯅ
ꯑꯗꯨꯗꯤ ꯀꯔꯤ ꯍꯥꯏꯁꯤꯔꯥ ꯁꯟꯗꯪꯗ ꯍꯥꯏꯕ ꯌꯥꯝ ꯄꯥꯡꯒꯟ ꯊꯧꯅꯥ ꯌꯥꯝ ꯊꯣꯛꯄ ꯃꯇꯝꯅꯤꯅꯤ
ꯍꯣꯏ ꯑꯗꯨꯝ ꯑꯇꯣꯞꯄꯗꯤ ꯌꯥꯝ ꯉꯞꯁꯟꯅꯕꯒꯨꯝꯕ ꯇꯧꯋꯦꯕꯀꯣ ꯑꯗꯣ ꯅꯨꯄꯤ ꯀꯣꯏꯕꯒꯤ ꯍꯛꯆꯥꯡꯁꯦ ꯍꯧꯖꯤꯛꯇꯤ ꯎꯄꯥꯏ ꯂꯩꯇꯦꯅꯦ
ꯎꯝ ꯅꯨꯡꯉꯥꯏ ꯅꯨꯡꯉꯥꯏ ꯑꯣꯖꯥꯒꯤ ꯄꯥꯎꯁꯨ
ꯍ ꯍꯟꯗꯛꯇꯤ ꯋꯦꯗꯔꯁꯦ ꯌꯥꯝ ꯁꯥꯏ
ꯑꯥ ꯍꯟꯗꯛꯇꯤ ꯀꯩ ꯀꯩ ꯍꯣꯠꯅꯔꯤꯒꯦ
ꯑꯁ ꯀꯣꯂꯦꯖ ꯇꯝꯃꯤꯗ
ꯑꯣ ꯑꯆꯥ
ꯕ꯭ꯔꯣꯗꯤ ꯀꯩ ꯊꯕꯛ ꯇꯧꯕꯤꯒꯦ
ꯑꯩꯁꯦ ꯑꯗꯨꯝ ꯂꯩꯔꯤꯗ
ꯎꯝ
ꯑꯩꯪ ꯏꯔꯥꯡ ꯃꯇꯇꯥꯅ ꯀꯩ ꯀꯩ ꯊꯕꯛꯁꯦ ꯆꯠꯊꯕ ꯌꯥꯗꯕ
ꯑꯥ ꯕ꯭ꯔꯣꯁꯨ ꯑꯗꯨꯝ ꯅꯨꯄꯤ ꯊꯤꯕ ꯌꯥꯔꯕ ꯃꯥꯂꯦꯀꯣ ꯑꯗꯨꯝ ꯆꯍꯤꯗꯤ
ꯌꯥꯕꯗꯤ ꯌꯥꯔꯕꯅꯤꯅ ꯃꯤ ꯑꯇꯩ ꯉꯥꯡꯅꯕꯨꯛ ꯈꯨꯗꯤꯡ ꯎꯅꯕ ꯈꯨꯗꯤꯡꯖꯦ ꯃꯤ ꯃꯇꯩꯏꯁꯤꯅ ꯑꯁ ꯂꯨꯍꯣꯡꯅ ꯀꯩꯗꯧꯔꯤꯅꯣ ꯅꯪꯅ ꯀꯥꯟꯅꯩ
ꯑ ꯑꯃꯥꯡꯗ ꯄꯉꯥꯡ ꯅ ꯉꯥꯡ ꯂꯩꯔꯦ ꯑꯩꯅ ꯍꯥꯏꯕꯀꯣ ꯑꯁ ꯑꯩ ꯂꯨꯍꯣꯡꯉꯨ ꯂꯨꯍꯣꯡꯗꯤ ꯂꯝꯕꯤ ꯐꯠꯇꯕ ꯃꯈꯩꯁꯦ ꯐꯥꯒꯠꯀ ꯀꯦꯔꯥ ꯑꯁꯤꯅꯦ ꯑꯩ ꯍꯪꯉꯁꯤ ꯑꯩ ꯑꯩ ꯂꯨꯍꯣꯡ ꯑꯩ ꯂꯨꯍꯣꯡꯗ꯭ꯔꯗꯤ ꯅꯣꯏ ꯌꯦꯟꯁꯥꯡ ꯑꯩ ꯂꯨꯍꯣꯡꯅꯗꯤ ꯅꯣꯏ ꯏꯟꯁꯥꯡ ꯊꯤꯅ ꯆꯥꯔꯝꯝꯕꯗ ꯍꯥꯎꯒꯦꯔꯥ ꯍꯥꯏꯅ ꯑꯩꯅ ꯍꯪꯕꯅꯦꯕ
ꯑ
ꯅꯣꯏ ꯅꯥꯕꯗꯣ ꯑꯩ ꯂꯨꯍꯣꯡꯅꯗꯤ ꯐꯒꯦꯔꯥ ꯍꯥꯏꯅ ꯑꯗꯨꯝ ꯍꯪꯕꯅꯦꯕ
ꯎꯝ ꯃꯤꯅ ꯍꯦꯟꯅ ꯈꯟꯕꯤꯕꯅꯦ ꯑꯗꯨꯒꯨꯝꯕꯗꯣ
ꯎꯝ
ꯅꯪꯗꯤ ꯋꯥꯠꯂꯤꯕꯣ ꯑꯗꯨꯃꯥꯏꯅ ꯑꯥ ꯑꯗꯨꯗꯤ ꯑꯥ ꯄꯦꯔꯦꯟꯁꯁꯤꯡꯅꯁꯨ ꯑꯗꯨꯒ ꯔꯤꯂꯦꯇꯤꯞ ꯅꯦꯕꯔꯒꯨꯝꯕꯁꯨ ꯑꯗꯨꯝ ꯍꯥꯏꯕꯅꯦꯕꯀꯣ
ꯎꯝ ꯄꯦꯟꯕꯨ ꯄꯦꯂꯖꯅꯤ ꯇꯧꯔꯤꯖꯦ
ꯑꯗꯨꯅꯤ ꯊꯔꯇꯤ ꯍꯦꯟꯒꯔꯗꯤ ꯑꯗꯨꯝ ꯃꯇꯝꯗꫭ ꯁꯨꯔꯦ
ꯈꯪꯗ꯭ꯔꯦꯅꯦ
ꯑꯥ ꯅꯨꯄꯤ ꯍꯟꯇꯛ ꯑꯗꯣ ꯍꯟꯗꯛ ꯈꯣꯏꯔꯝꯕ ꯍꯧꯖꯤꯛ ꯀꯣꯏꯔꯤ ꯑꯗꯣ ꯑꯗꯨ ꯉꯔꯥꯡ ꯅꯍꯥꯟ ꯈꯛꯇ ꯅꯠꯇ꯭ꯔꯣ ꯎꯝ ꯁꯥꯎꯅꯔꯤꯗꯣ
ꯅꯛ ꯀꯣꯏꯔꯝꯕꯗꯨꯅꯤꯅꯦ ꯅꯍꯥꯟ ꯀꫭꯏꯅꯥꯔꯝꯕꯗꯨꯅꯤ
ꯑꯗꯣ ꯀꯔꯝꯕ ꯀꯔꯝ ꯀꯥꯟꯗꯅꯣ ꯃꯥ ꯀꯣꯜ ꯄꯥꯏꯈꯠꯇ꯭ꯔꯤꯗꯣ ꯍꯞꯇꯥ ꯑꯃ ꯍꯦꯟꯈ꯭ꯔꯕꯣ
ꯑꯦ ꯍꯥꯞꯇꯥꯃꯥ ꯍꯦꯜꯂꯦꯗ
ꯑꯗꯣ ꯃꯥꯏ ꯃꯌꯨꯝꯗ ꯆꯠꯂꯒ ꯎꯅꯈ꯭ꯔꯣꯅ
ꯂꯥꯞ ꯅꯥꯕꯗꯨꯅꯤꯅꯤꯅꯦ
ꯑꯣ
ꯥꯏꯁ ꯅꯣꯃ ꯅꫭ ꯅꯣꯡꯃꯗꯤ ꯑꯗꯨ ꯊꯥ ꯑꯃ ꯑꯅꯤ ꯑꯍꯨꯝ ꯃꯇꯨꯡꯗ ꯃꯥꯁꯦ ꯍꯜꯂꯛꯀꯅꯤꯅ ꯑꯁ ꯑꯩꯈꯣꯏꯒꯤ ꯇꯥꯃꯣꯗ ꯀꯃꯥꯏꯅ ꯇꯧꯔꯤꯅꯣ ꯀꯩ ꯍꯥꯏꯅ ꯅꯤꯡꯁꯤꯡꯅꯤꯗ ꯃꯥꯁꯨ ꯄꯨꯟꯁꯤꯗ ꯀꯥꯎꯔꯣꯏꯗꯕ ꯎꯝ ꯄꯨꯟ ꯑ ꯄꯨꯟꯁꯤꯗ ꯀꯥꯎꯔꯣꯏ ꯀꯥꯎꯕ ꯉꯝꯗꯕ ꯊꯕꯛ ꯍꯥꯏꯕꯗꯤ ꯀꯔꯤ ꯍꯥꯏꯁꯤꯔ ꯋꯥꯍ ꯍꯩ ꯑꯃ ꯃꯌꯥꯝ ꯂꯪꯁꯜꯂꯝꯕꯗꯣ ꯃꯊꯟꯇ
ꯐꯃꯨꯡꯗꯒꯩ ꯂꯣꯡꯂꯒ ꯈꯜꯂꯝꯕꯗ ꯑꯁ ꯑꯩꯈꯣꯏꯒꯤ ꯇꯥꯃꯣꯗ ꯀꯃꯥꯏꯅ ꯍꯤꯡꯂꯤꯖꯔꯀꯣ ꯑꯩ ꯌꯥꯎꯗꯅ ꯀ ꯈꯜꯂꯝꯕꯅꯤ ꯃꯥꯁꯨ ꯀꯣꯛ ꯉꯧꯔꯝꯒꯅꯤ ꯃꯥꯁꯦ
ꯃꯤꯁ ꯇꯧꯔꯒ ꯂꯩꯗꯣꯏꯅꯤ ꯑꯗꫭ ꯑꯇꯣꯞꯄꯗꯤ ꯃꯥ ꯉꯥꯏꯗꯣꯏ ꯅꯠꯇ꯭ꯔꯣ ꯑꯇꯣꯛꯞꯄꯗꯤ ꯀꯣꯏꯔꯣꯏꯗꯕ ꯅꯠꯇ꯭ꯔꯣ
ꯍꯪꯗ꯭ꯔꯦꯗ ꯀꯣꯛꯄꯗꯤ ꯍꯟꯗꯛ
ꯑꯇꯣꯞꯄꯗꯤ ꯀꯣꯏꯔꯣꯏ
ꯎꯝ